ꯀꯩꯗꯩꯅꯣ ꯍꯧꯖꯤꯛ ꯖꯨꯟ ꯖꯨꯂꯥꯢ ꯖꯨꯟ ꯖꯨꯂꯥꯢ
ꯑꯣ ꯅꯨꯡꯉꯥꯏꯕ ꯌꯥꯝ ꯄꯥꯝꯕ ꯃꯤ ꯑꯣꯏꯔꯦ ꯁꯣꯝꯁꯦ ꯑꯩ ꯈꯪꯗꯕ
ꯑꯩꯁꯦ ꯅꯨꯡꯉꯥꯏꯕ ꯌꯥꯝ ꯄꯥꯝꯃꯦ ꯑꯩꯗꯤ ꯏꯕꯦꯝꯃꯅ ꯁ꯭ꯋꯥꯏꯁꯦ ꯑꯍꯍ
ꯀꯤꯅꯣ ꯂꯧꯕ ꯂꯥꯛꯆꯕ ꯀꯤꯅꯣꯗꯣ
ꯅꯣꯢꯒꯤ ꯄꯂꯦꯝ ꯏꯃꯥꯁꯤꯁꯨ ꯋꯥꯉꯥꯡꯕꯗꯒ ꯌꯥꯝ ꯋꯥꯡꯅ ꯉꯥꯡꯉꯤ
ꯏꯊꯟꯅꯤ ꯈꯤꯇꯪ ꯈꯤꯇꯪ ꯇꯞꯅ ꯉꯥꯡꯕ ꯌꯥ ꯑꯝꯇ ꯍꯥꯢꯌꯣꯕ
ꯑꯥ ꯃꯌꯥꯝꯅ ꯇꯥꯕꯤꯔꯤꯕ ꯃꯌꯥꯝꯅ ꯑꯗꯣꯝ ꯑꯗꯣꯝꯒꯤ ꯈꯣꯟꯖꯦꯜ ꯑꯗꯨꯕꯨ ꯂꯩꯊ ꯕꯤ ꯅꯕ
ꯃꯥꯏꯌꯦꯞꯀꯤ ꯊꯣꯡꯗ ꯈꯣꯜꯂꯥꯎ ꯑꯝꯒ ꯂꯣꯏꯅꯅ ꯅꯤꯡꯁꯤꯡꯖꯔꯤ ꯑꯩꯍꯥꯛꯅ ꯌꯣ
ꯂꯨꯛꯆꯔꯤ
ꯑꯦ ꯑꯩꯅ ꯍꯥꯏꯕ ꯕꯦꯛꯇꯣ ꯑꯩ ꯍꯥꯏꯕꯤꯒꯦꯁꯦ ꯕꯦꯛꯇꯣ ꯑꯃ ꯂꯪꯗꯣꯏꯅꯦꯕ ꯂꯪꯇ꯭ꯔꯤꯛ ꯂꯪꯕꯤꯗꯣ ꯈꯪꯕ꯭ꯔꯥ ꯍꯥꯏꯗꯤ ꯑꯃ ꯕꯦꯛꯇ ꯑꯃ ꯂꯪꯕꯤ ꯈꯣꯠꯄꯤ ꯇꯧꯕꯤꯗꯣ ꯍꯣꯏ ꯍꯣꯏ ꯂꯪꯕꯤ ꯔꯦꯠꯇꯒ ꯂꯪꯕ ꯈꯣꯠꯄ ꯇꯧꯔꯒ ꯍꯧꯖꯤꯛꯀꯥꯟ ꯃꯤꯅꯒ ꯑꯗꯨꯝ ꯄꯥꯏꯅꯔꯕꯅꯤꯅꯦꯍꯦ ꯑꯃ ꯍꯥꯏꯅ
ꯅꯪꯅ ꯍꯥꯢꯁꯦ ꯑꯃ ꯔꯦꯠꯇ ꯀ꯭ꯔꯣꯁꯇ ꯕꯦꯜ ꯕꯦꯜꯀꯤ ꯇꯥꯏꯞꯇ ꯀ꯭ꯔꯣꯁꯇ ꯆꯠꯂꯒ ꯈꯣꯏꯒꯤ ꯑꯣ
ꯅꯪꯅ ꯖꯨ ꯅꯪ ꯅꯪꯅ ꯈꯪꯉ ꯅꯪꯅ ꯈꯪꯉꯝꯅꯤ ꯍꯥꯏꯕꯩ ꯑꯩꯅ ꯍꯥꯏꯔꯤꯖꯦ ꯅꯪ ꯑꯣ ꯃꯔꯤꯗꯨꯁꯨ ꯁꯥꯡꯉꯅꯤ ꯑꯗꯨꯗꯩꯩ ꯕꯦꯛ ꯃꯁꯥꯗꯨꯁꯨ ꯈꯤꯇꯪ ꯁꯥꯡꯂꯞꯀ ꯇꯧꯕꯤꯗꯣ
ꯑ ꯈꯪꯉꯦ ꯈꯪꯉꯦ
ꯇꯨ ꯂꯩꯅꯤꯡꯉꯦ ꯍꯥꯏꯕ ꯍꯥꯏꯗꯤ ꯑꯗꯨꯗꯣ ꯍꯧꯖꯤꯛꯀꯥꯟꯒꯤ ꯇ꯭ꯔꯦꯟꯗꯤꯡꯁꯨ ꯑꯣꯏꯗꯅ
ꯐꯣꯟꯗ ꯀꯛꯑꯣ ꯆꯧꯉꯥ ꯌꯧꯗꯝ
ꯑꯁ ꯑꯗꯨꯗꯤ ꯀ꯭ꯋꯥꯂꯤꯇꯤꯗꯤ ꯌꯧꯗꯦ ꯁꯥꯏꯗ ꯅꯍꯥꯟ ꯑꯩꯅ ꯒꯂꯤꯗ ꯆꯪꯉꯒ ꯍꯪꯉ ꯄꯗꯗꯤ ꯆꯅꯤꯄꯥꯟ ꯍꯥꯢꯍꯧꯋꯦ
ꯥꯗꯤ ꯑꯃꯠꯇꯅꯤ ꯀꯩꯅꯣ
ꯄꯣꯠꯇꯤ ꯑꯃꯠꯇꯔ ꯑꯗꯨꯕꯨꯗꯤ ꯅꯥꯎ ꯑ ꯑꯈꯣꯏ ꯋꯥꯔꯤꯁꯦ ꯇꯥꯕ꯭ꯔꯥ ꯅꯪꯉꯣꯟꯗ
ꯀꯩ ꯋꯥꯔꯤꯅꯣ ꯍꯥꯏꯁꯦ ꯑꯥ ꯈꯗꯛ ꯈꯖꯤꯛ ꯈꯖꯤꯛ ꯇꯥꯐꯦꯠ ꯇꯥꯐꯦꯠ ꯇꯧ
ꯑꯁꯤ ꯇꯧꯔꯤꯁꯦ ꯑꯃꯨꯛ ꯍꯜ ꯂꯥꯛꯑ ꯁ꯭ꯋꯥꯢꯗ ꯑꯃꯨꯛ ꯉꯥꯡ ꯂꯩꯔꯦ
ꯑꯗꯨꯒꯨꯝꯂꯕ ꯁꯥꯖꯠꯇꯨ ꯇꯧꯕꯤꯒꯅꯨ
ꯑꯁꯤꯌꯨꯝ ꯑꯁꯤꯒꯨꯝꯕ ꯂꯝꯆꯠꯁꯦ ꯑꯩꯗꯤ ꯄꯥꯝ ꯂꯣꯡꯁꯦ
ꯅꯅꯥꯢꯒꯤ ꯄꯤꯁꯨꯝꯁꯦ ꯑꯃ ꯏꯁꯩꯗꯒ ꯌꯥꯎꯕꯗ ꯀꯔꯤ ꯂꯤꯔꯨꯡ ꯇꯦꯟ ꯖꯕꯤ ꯆꯥꯎꯈ꯭ꯔꯕ ꯀꯔꯤꯅꯣ
ꯑ ꯑꯕ ꯑꯧ ꯀꯩꯅꯣ ꯍꯦꯛꯇ ꯂꯥꯡꯉꯦ ꯍꯥꯏꯕ ꯃꯣꯏ ꯇꯧꯔꯤꯁꯦ ꯀꯔꯤꯅꯣ ꯍꯥꯏꯝꯅꯤꯗ ꯃꯤ ꯁꯣꯝꯗ ꯋꯥꯔꯤ ꯁꯥꯟꯅꯩꯌꯦꯒ ꯍꯥꯏꯔꯗꯤ ꯑ ꯀꯩꯍꯥꯏꯅꯤ ꯍꯦꯟꯖꯤꯟꯂꯦ ꯍꯥꯢꯕ ꯍꯦꯛꯇ
ꯑꯩꯖꯦ ꯃꯤꯠ ꯌꯦꯛꯄꯁꯦ ꯌꯥꯝ ꯍꯩꯖꯅꯤꯡꯕ ꯑꯗꯨꯗ ꯍꯩꯇꯕꯖꯤꯗ ꯑ ꯅꯍꯥꯟꯁꯨ ꯑꯩꯖꯦ ꯏꯃꯥꯟꯅꯕꯤꯅ ꯀꯨꯃꯥꯝꯒꯤ ꯏꯃꯥꯟꯅꯕꯤꯗꯣ ꯃꯥ ꯀꯟꯁꯤꯂꯔ ꯑꯃ ꯁꯤꯅꯩꯌꯦ ꯑꯗꯣ ꯀꯂꯔꯗꯣ ꯌꯥꯝꯅ ꯍꯥꯏꯗꯤ ꯎꯔꯤꯡ ꯃꯥꯏꯗ ꯀꯩꯀꯥ ꯉꯁꯪ ꯉꯁꯪ ꯉꯥꯡ ꯎꯔꯤꯡꯒꯤ ꯗꯥꯛ ꯊꯣꯛꯈꯤꯕꯒꯤ ꯑꯃ ꯂꯩꯕꯗꯣ ꯈꯪꯕ꯭ꯔ ꯑꯗꯣ ꯀ ꯐꯖꯟꯅ ꯀꯚꯔ ꯇꯧꯋꯦꯕꯀꯣ ꯗꯤ ꯀꯨꯞꯁꯤꯜꯂꯦꯕ ꯑꯗꯣ ꯀꯨꯞꯁꯟꯕꯗꯨꯗ ꯑꯩꯅ ꯄꯥꯝꯖꯗꯅ ꯂꯩꯔꯦ ꯅꯝꯕꯔꯗꯨ ꯁꯦꯞ ꯆꯞ ꯃꯥꯟꯅꯕ ꯅꯉꯣꯟꯗ ꯈꯜꯍꯜꯂꯒ ꯂꯨꯄꯥ ꯆꯅꯤ ꯌꯥꯡꯈꯩ ꯄꯤꯌꯦ ꯑꯗꯣ ꯑꯩꯅ ꯀꯦꯕꯗꯗꯤ ꯏꯀꯥꯞ ꯀꯥꯞꯊꯣꯛꯇꯕꯒꯨꯝ ꯍꯥꯏꯗꯤ ꯑꯩꯅ ꯍꯩꯇꯕꯅꯤꯅ
ꯅꯨꯡꯉꯥꯏꯇꯕꯖꯤꯅ ꯃꯔꯝ ꯑꯣꯏꯔꯒ
ꯈꯔ ꯑꯩꯁꯨ ꯍꯩꯅꯕ ꯍꯥꯏꯗꯅ ꯑꯩꯁꯦ ꯈꯔ ꯇꯝꯕꯅꯦ ꯑꯗꯨꯕꯨ ꯑꯅꯤꯔꯛꯇꯪ ꯇꯝꯕꯗꯅ ꯀꯌꯥ ꯀꯩꯅꯣ ꯏꯁꯥꯗ ꯑꯑꯣꯟꯕ ꯑꯃ ꯂꯥꯛ ꯇꯦ
ꯅ ꯑꯗꯣ ꯍꯩꯅꯤꯍꯦ ꯑꯗꯨꯝ ꯀꯩꯅꯣ ꯇꯧꯕꯩꯅꯤ ꯁꯠ ꯁꯠ ꯁꯠ ꯍꯥꯏꯗꯤ ꯀꯩꯁꯨ ꯌꯥꯔꯣꯏꯕ ꯍꯥꯏꯗꯤ ꯑꯥꯏ ꯂꯥꯏꯅꯔ ꯁꯪꯕꯗꯨꯁꯨ ꯅꯪ ꯑꯗꯨꯝ ꯈꯔ ꯈꯔ ꯇꯝꯕ ꯈꯔ ꯈꯔ ꯑꯗꯨꯝ ꯁꯪꯉꯍ ꯁꯪꯉ ꯆꯤꯒꯤ ꯉꯁꯤꯁꯨ ꯁꯪ
ꯑꯃ ꯑꯃꯨꯕꯗꯣ
ꯑꯃ ꯑꯣ ꯕ꯭ꯔꯁꯇꯨꯠ ꯑꯃ ꯀꯩꯅꯣꯒꯤ ꯀꯩꯅꯣꯗꯨꯅ ꯀꯥꯖꯜꯗꯣ ꯀꯥꯖꯜꯗꯣ
ꯍꯣꯏ ꯑꯗꯨꯅ ꯇꯧꯕꯗꯗꯤ ꯍꯩꯒꯦ ꯍꯩꯒꯦ ꯇꯧꯋꯦ ꯑꯗꯣ
ꯑ
ꯑꯗꯤ ꯇꯥꯗꯦ
ꯍꯩꯇ꯭ꯔꯦ ꯍꯥꯏꯔꯛꯀꯅꯤ ꯇ ꯊꯥꯖꯕ ꯊꯝꯁꯦ ꯍꯥꯏꯔꯛꯀꯅꯤ
ꯃꯥꯅꯤ ꯏꯁꯥꯗ ꯊꯥꯖꯒꯗꯕꯅꯤ ꯆꯕꯠꯅꯩꯍꯦ
ꯀꯅꯥꯅꯣ ꯍꯦ ꯀꯩꯅꯣꯗꯣ ꯀꯩꯅꯣ ꯀꯩꯅꯣꯗꯣ ꯂꯣꯟꯗꯣ ꯉꯥꯡꯉꯛꯀꯅꯨꯅꯦ
ꯑꯣ ꯆꯨꯝꯃꯤꯅꯦ ꯑꯗꯨꯒꯨꯝꯕ ꯑꯃꯁꯨ ꯂꯩ ꯂꯩꯌꯦ ꯇꯨꯝꯃꯤꯌꯦ ꯑꯩꯅ ꯃꯉꯣꯟꯗ ꯊꯦꯡꯖꯤꯜꯂꯨꯕ ꯍꯥꯏꯇꯥꯔꯦ ꯊꯦꯡꯖꯤꯜꯂꯨꯄꯗꯒꯤ ꯁꯥꯎꯔꯛꯄ
ꯇꯧꯅꯤꯌꯦ ꯌꯥꯔꯣꯏꯌꯦ
ꯑꯣ ꯑꯩꯅ ꯐꯤꯔꯣꯜ ꯐꯤꯔꯣꯜ ꯂꯧꯕ ꯐꯃꯨꯡꯗ ꯐꯤꯔꯣꯜ ꯁꯨꯔꯣ ꯂꯧꯁꯤꯟꯕ ꯊꯝꯕꯅꯦ
ꯍꯨꯝ ꯅꯪ ꯊꯦꯡꯗ꯭ꯔꯤꯕꯔꯥ
ꯐꯤꯔꯣꯟ ꯊꯨꯞꯄ ꯑꯣ ꯄꯨꯡꯕꯨ ꯀꯌꯥ ꯇꯥꯔꯦ
ꯄꯨꯡ ꯑꯍꯨꯝ ꯇꯥꯗꯕ ꯃꯤꯅꯤꯠ ꯇꯔꯥꯕꯨꯗꯤ ꯋꯥꯠꯂꯤ
ꯑꯣ ꯅꯪꯅꯤ ꯍꯥꯏꯗꯤ ꯑꯩꯗꯣ ꯑꯅꯤꯒ ꯌꯥꯡꯈꯩ ꯌꯥꯡꯈꯩ ꯃꯉꯥꯗ ꯆꯠꯄ ꯌꯥꯏꯑꯕ
ꯑꯣ ꯅꯛꯁꯨ ꯅꯛꯑꯦꯅ ꯗꯨꯕꯨꯗꯤ ꯑꯗ ꯅꯪ ꯊꯥꯒꯦ ꯇꯣꯂꯣꯟꯇꯤ ꯀꯌꯥꯄꯤꯅꯣ
ꯑꯉꯥꯡ ꯑꯃꯗ ꯂꯤꯁꯤꯡ ꯑꯃꯅꯦꯕꯀꯣ ꯅꯪ ꯀꯕꯤꯇꯥ ꯍꯣꯏ ꯇꯧꯋꯤꯁꯦ
ꯍꯣꯏ ꯍꯣꯏ ꯍꯣꯏ ꯇꯞꯅ ꯍꯥꯏꯔꯛꯑꯣ ꯑꯗꯨ ꯎꯝ
ꯑꯗꯨꯗꯣ ꯃꯣꯏ ꯑꯉꯥꯡ ꯑꯅꯤꯅꯦꯕ ꯑꯅꯤꯗꯨ ꯅꯍꯥꯟ ꯊꯥ ꯐꯥꯕꯗꯣ ꯄꯩꯁꯥ ꯊꯤꯟꯕ ꯂꯥꯛꯑꯝꯃꯦꯕꯀꯣ ꯑꯗꯣ ꯑꯃꯒ ꯆꯅꯤꯄꯥꯟ ꯄꯤꯔꯝꯃꯦ ꯆꯅꯤꯗꯨ ꯇꯥꯎꯑꯣꯅ ꯑꯩꯅꯁꯩ ꯀꯦꯝ ꯍꯥꯏꯗ꯭ꯔꯦ ꯑꯗꯨꯝ ꯂꯧꯍꯧꯔꯦ
ꯎꯝ ꯅꯣ ꯃꯥꯒ ꯍꯏꯅꯍꯜꯂꯨ ꯌꯥꯗ꯭ꯔꯣ
ꯉꯔꯥꯡꯒ ꯍꯥꯏꯐꯦꯠ ꯆꯠꯆꯔꯨꯕꯗꯣ
ꯉꯥꯔꯪ ꯄꯩꯁꯥ ꯀꯌꯥ ꯂꯣꯏꯁꯤꯒ꯭ꯔꯕ
ꯆꯅꯤꯄꯥꯟ
ꯆꯅꯤꯄꯥꯥꯟꯜ ꯂꯣꯏ ꯑꯩꯅ ꯍꯥꯏꯗ꯭ꯔ ꯂꯣꯏꯅꯤ ꯍꯥꯏꯗ꯭ꯔ ꯅꯪꯉꯣꯟꯗ ꯅꯪꯅ ꯏꯁ ꯅꯪꯅ ꯑꯩꯉꯣꯟꯗ ꯍꯥꯏ
ꯇꯃꯣꯒꯤꯁꯨ ꯂꯨꯄ ꯂꯤꯁꯤꯡ ꯑꯃꯒ ꯕꯣꯏꯇꯣꯟ ꯅꯠꯇꯦ ꯏꯈꯣꯏ ꯏꯅꯥꯎꯄꯥꯒꯤ ꯆꯄꯜ ꯂꯩꯕꯒꯤ ꯑꯗꯨꯃꯥꯏꯅ ꯁꯤꯡꯗꯧ ꯂꯩꯕ ꯆꯥꯇ꯭ꯔꯨꯛꯃꯨꯛ ꯑꯗꯒꯤ ꯆꯧꯉꯥ ꯑꯃꯅ ꯃꯩ ꯄꯩꯁꯥ ꯀꯥꯞꯄꯒꯤ ꯑꯗꯨ ꯗꯩꯗ ꯉꯥꯡ ꯏꯅꯝꯃꯅ ꯍꯞꯇꯥ ꯍꯨꯅꯤꯡꯉꯥꯏ ꯂꯩꯇꯦꯅ ꯑꯅꯤ ꯆꯧꯉꯥ ꯆꯧꯉꯥ ꯄꯤꯌꯣ ꯍꯥꯏ ꯆꯧꯉꯥ ꯄꯤꯌꯣꯗꯤ ꯗꯥꯏꯔꯦꯛ ꯍꯥꯏꯗꯤ ꯄꯤꯕ ꯌꯥꯗ꯭ꯔꯥ ꯍꯥꯏꯕ ꯑꯗꯨꯗ ꯑꯈꯣꯏ ꯃꯥꯅ ꯆꯧꯉꯥ ꯄꯤꯔꯛꯣꯑꯣꯅ ꯍꯥꯏꯕ ꯑꯩꯅ ꯄꯤꯔꯝꯂꯦ ꯗꯨꯃꯥꯏꯅ ꯇꯧꯕ
ꯑꯩꯅ ꯍꯥꯏꯗ꯭ꯔꯅꯪ ꯉꯔꯥꯡ ꯆꯠꯂꯤꯗꯣ ꯑꯗꯨꯝ ꯑꯗꯨꯃꯥꯏꯅ ꯑꯗꯨꯝ ꯑꯃꯨꯛ ꯇꯤꯡꯅꯤꯌꯦ ꯍꯥꯏ ꯃꯤ ꯀꯩꯁꯨ ꯌꯥꯝꯗꯕꯅꯤꯅꯅꯦ
ꯑꯥ ꯑꯗꯨꯗꯨꯒ ꯎꯝ ꯑꯇꯩ ꯌꯥꯎꯍꯧꯗꯕꯁꯤꯡꯗꯣ ꯑꯗꯨꯅ
ꯗꯤꯄꯥ ꯍꯣꯏ ꯌꯨꯝꯗ ꯃꯟꯗꯦꯗ ꯑꯃꯨꯛ ꯑꯗꯨꯁꯨ ꯌꯥꯎꯋꯣꯌꯦ ꯑꯩꯅ ꯑꯩꯗꯤ ꯌꯥꯎꯅꯤꯗꯤ ꯍꯥꯏꯕꯅꯦ ꯑꯩꯅ ꯑꯗꯣ ꯑꯩ ꯌꯥꯎꯗꯤ ꯌꯥꯎꯔꯣꯏ
ꯀꯩꯅꯣ ꯀꯩꯅꯣꯗ ꯌꯥꯎꯍꯧꯗꯕꯁꯤꯡ ꯍꯥꯏꯗꯤ ꯀꯩꯅꯣ ꯅꯪ ꯍꯥꯏꯗꯤ ꯑꯩ ꯒ꯭ꯌꯥꯟ ꯇꯥꯗꯦ
ꯉꯔꯥꯡ ꯆꯠꯄꯗ ꯌꯥꯎꯗꯕ ꯍꯥꯏꯗꯤ ꯑꯈꯣꯏꯅꯁꯨ ꯑꯈꯣꯏꯅꯁꯨ ꯍꯥꯏꯗꯕ
ꯎꯝ
ꯍꯥꯏꯗꯤ ꯏꯃꯥꯟꯅꯕꯤꯗꯨꯒ ꯏꯃꯥꯟꯅꯕꯤꯒꯤ ꯃꯅꯥꯎꯄꯤꯗꯨꯒ ꯆꯠꯅꯤꯅ ꯇꯧꯔꯝꯕꯗꯒꯤ ꯏꯃꯥꯟꯅꯕꯤ ꯑꯃꯒ ꯑꯩꯒ ꯌꯥꯎꯕꯅꯦꯕ
ꯑꯥ
ꯑꯗꯨꯗꯨꯅ ꯃꯣꯏꯗꯁꯨ ꯍꯥꯏꯗ꯭ꯔꯦ ꯑꯗꯩ ꯃꯣꯏꯅꯁꯨ ꯈꯪꯗ꯭ꯔꯦꯀꯣ ꯑꯗꯨꯅ ꯃꯣꯏꯁꯦ ꯑꯃ ꯑꯈꯣꯏ ꯄꯨꯂꯞ ꯌꯥꯎꯕ ꯒ꯭ꯔꯨꯞ ꯑꯃ
ꯍꯣꯏ ꯍꯣꯏ ꯍꯣꯏ ꯅꯪ ꯍꯥꯏꯗꯣ ꯃꯣꯏ ꯑꯃꯨꯛ ꯌꯥꯎꯔꯒ ꯑꯃꯨꯛ ꯆꯠꯁꯦ ꯁꯤꯅꯦꯕ ꯑꯗꯨꯗ ꯅꯪ ꯌꯥꯎꯔꯔꯣꯏ ꯍꯥꯏꯕ ꯈꯠꯇ ꯅꯠꯇꯣ
ꯆꯠ ꯆꯠꯁꯤ ꯅꯠꯇꯦ ꯗꯤꯄꯥ ꯍꯣꯏꯗ ꯅꯠꯇꯦ ꯆꯥꯛ ꯆꯥꯅꯁꯦ ꯁꯨꯝ ꯍꯥꯏꯕ
ꯑꯣ ꯅꯪ ꯑꯗꯨ ꯑꯃꯨꯛ ꯆꯠꯂꯩꯔꯗꯤ ꯑꯥ ꯆꯠꯄꯨꯗꯤ ꯆꯠꯂꯣ ꯑꯗꯣ ꯅꯨꯡꯉꯥꯏꯕꯅꯦ ꯑꯗꯨ ꯍꯥꯏꯗꯤ ꯅꯪ ꯅꯃꯥꯟꯅ ꯌꯥꯔꯛꯀꯗ꯭ꯔꯗꯤ ꯈꯪꯗꯦ
ꯀꯣ ꯄꯥꯏꯌꯣ
ꯀꯔꯤꯗꯤ ꯌꯥꯗꯦ ꯑꯗꯨꯃꯥꯏꯅ ꯑꯝꯇ ꯉꯥꯏꯕ ꯄꯥꯏꯕ ꯌꯥꯗꯦꯃꯦ ꯀꯔꯤꯒꯤꯅꯣ ꯀꯩꯗꯧꯔꯒꯦ ꯐꯥꯒꯤ ꯇꯧꯕꯅꯤ ꯄꯥꯏꯒꯦ
ꯀꯩꯍꯥꯏꯅꯣ ꯇꯗ꯭ꯔꯦ
ꯀꯩꯝ ꯍꯥꯏꯗꯤꯌꯦ ꯄꯥꯏꯒꯦ ꯍꯥꯏꯕ ꯅꯪꯅ ꯑꯝꯇ ꯄꯥꯏꯌꯣ ꯍꯥꯏꯕꯗꯨꯗ ꯄꯥꯏꯒꯦ ꯍꯥꯏꯕ ꯈꯛꯇꯅꯦ ꯀꯩꯝ ꯍꯥꯏꯗꯦ ꯂꯣꯏꯁꯤꯟꯕ ꯂꯣꯏꯔꯕꯣ
ꯑꯥ ꯑꯁ ꯑꯩꯒꯤ ꯃꯤꯠ ꯈꯨꯂꯥꯎꯁꯤꯗꯤ ꯂꯩꯇ꯭ꯔꯕꯤꯅꯦ ꯍꯦ
ꯍꯥꯍꯥꯍꯥ ꯅꯪ ꯅꯨꯃꯤꯠ
ꯍꯥꯍꯥꯍꯥꯍꯥ ꯅꯠꯇꯤꯌꯦ ꯎꯝ ꯍꯥꯏꯗꯤ ꯀꯩꯅꯣ ꯃꯤꯠꯁꯦ ꯈꯤ ꯈꯤꯇꯪ ꯑꯃ ꯌꯦꯛꯁꯤꯟꯕꯗꯣ ꯑꯃꯨꯕ ꯑꯗꯨꯗꯣ ꯈꯤꯇꯪ ꯌꯦꯛꯁꯤꯟꯒꯔꯗꯤ ꯑꯃꯨꯛ ꯍꯦꯟꯅ ꯂꯥꯎꯊꯣꯛꯄꯒꯤ ꯐꯤꯕꯝ ꯑꯃ ꯍꯥ ꯄꯥꯒꯁꯤ ꯇꯩꯁꯜꯂꯗꯤꯀꯣ
ꯍꯣꯏ ꯍꯣꯏ ꯍꯥꯏꯗꯤ ꯃꯤꯠꯁꯦ ꯃꯤꯖꯦ ꯃꯤꯖꯦ ꯄꯥꯥ ꯅꯨꯡꯒ ꯍꯥꯞꯀꯠ ꯈꯣꯠꯀꯠꯇꯅ ꯇꯧꯔꯤꯁꯦ ꯍꯥꯏꯗꯤ ꯍꯞꯀꯠ ꯈꯣꯠꯇꯅ ꯇꯧꯔꯤꯁꯦ ꯎꯝ ꯑꯃ ꯃꯤꯠꯁꯦ ꯂꯥꯎꯊꯣꯛꯄ ꯃꯥꯟꯅꯕꯅꯤꯅ ꯑꯗꯨ ꯍꯥꯏꯗꯤ ꯇꯥ ꯇꯧꯕꯅꯦ ꯍꯥꯏꯕ ꯑꯦ ꯑꯩ ꯑꯩꯒꯤ ꯄꯁꯦ ꯍꯥꯞꯇꯥꯔ ꯑꯩꯁꯨ ꯍꯥꯞꯇꯣꯛꯀꯦ
ꯏꯁꯏꯁ
ꯑꯩꯅꯄꯤ ꯍꯥꯞꯄꯧꯒꯦ
ꯃꯥ ꯄꯥ ꯍꯥꯞꯄꯦꯕꯀꯣ ꯍꯥꯞꯄ ꯀꯥꯟꯁꯤ ꯗ ꯅꯥꯀꯟ ꯅꯥꯝꯃ ꯑꯃ ꯇꯥꯔ ꯅꯥꯀꯟ ꯅꯥꯝꯃ ꯑꯃ ꯇꯥꯗ꯭ꯔꯕ
ꯎꯝ ꯍꯝꯍꯝ
ꯁꯥꯎꯕꯖꯤꯗꯤ
ꯑꯈꯣꯏ ꯍꯩꯇꯕꯩꯅꯦ
ꯄꯥꯗꯣ ꯃꯥꯅ ꯍꯥꯞꯄꯤꯗꯣ ꯑꯃꯥ ꯑꯁꯥꯡꯕꯤꯗꯣ ꯍꯩꯠ ꯇꯨꯃꯤꯟ ꯂꯩꯌꯣ ꯃꯤ ꯉꯥꯛꯇ ꯊꯨꯝꯕꯁꯤꯗ ꯋꯥ ꯉꯥꯡꯕ ꯅꯪꯅ ꯉꯥꯡꯕ ꯇꯥꯕ ꯌꯥꯗꯦ ꯍꯥꯏꯕ ꯅꯠꯇ꯭ꯔꯣ ꯑꯩꯅ
ꯏꯁ ꯏꯁ ꯏꯁ ꯐꯁ ꯗꯞꯀꯥ ꯗꯞꯀꯥ ꯇꯧꯗꯅ ꯑꯗꯣ ꯄꯥꯁꯦ ꯑꯈꯣꯏꯅ ꯍꯥꯞꯄ ꯍꯩꯇꯕꯩꯅꯦ ꯑꯈꯣꯏꯅ ꯐꯖꯅ ꯍꯥꯞꯄ ꯍꯩꯔꯒꯗꯤꯅꯦ ꯀꯦꯝ ꯀꯥꯏ
ꯑꯩꯖꯨ ꯍꯩꯇꯦ ꯑꯃ ꯃꯆꯥ ꯃꯆꯥꯗꯨꯗꯤ ꯍꯥꯞꯄ ꯂꯥꯏ ꯍꯥꯏꯗꯥꯏꯅꯦ
ꯑꯝ ꯃꯆꯥ ꯃꯆꯥꯗꯣ ꯍꯥꯞꯄ ꯂꯥꯏꯌꯦꯗꯣ ꯁꯤꯁꯨ ꯈꯔ ꯑꯈꯣꯏꯅ ꯈꯨꯠꯂꯣꯏꯗꯕꯅꯤꯅꯅꯦ ꯍꯦꯛꯇ ꯍꯩꯇꯦ ꯍꯥꯏꯕ ꯑꯈꯣꯏꯅ ꯪꯒꯥ ꯈꯨꯠꯂꯣꯏꯔꯗꯤ ꯍꯩꯗꯧꯕ
ꯎꯝ
ꯈꯣꯏꯅꯗꯨꯝ ꯅꯨꯡꯇꯤꯒꯤ ꯍꯥꯞꯈꯤꯗꯕ ꯑꯣꯏꯕꯅꯤꯅꯅꯦ ꯍꯥꯏꯗꯤ ꯃꯤ ꯅꯨꯡꯇꯤꯒꯤ ꯍꯥꯞꯈꯤꯕ ꯃꯤꯗꯨꯗꯤ ꯀꯩꯝ ꯀꯥꯏꯗꯦꯕ ꯈꯪꯉꯥꯕ ꯑꯗꯨꯝ ꯍꯥꯏꯗꯤ ꯃꯣꯏ ꯁꯠ ꯁꯠ ꯁꯠ ꯁꯠ ꯍꯥꯞꯄ ꯉꯝꯃꯦꯕ ꯑꯈꯣꯏꯅꯗꯤ ꯍꯥꯞꯄꯗꯣ ꯗꯨꯝ ꯉꯝꯗꯦꯕ ꯍꯥꯏꯗꯤ ꯃꯥ ꯍꯩꯇꯕ ꯃꯤꯠꯇꯒ ꯊꯤꯟꯕ ꯈꯣꯠꯄ ꯇꯧꯕꯗꯣ ꯑꯦ ꯑꯗꯨ ꯌꯥꯝ ꯍꯣꯡꯉꯦ ꯑꯩꯅ ꯑꯁꯤ ꯂꯩꯒꯤꯕꯁꯤꯗꯤ ꯌꯥꯝ ꯇꯥꯡꯉꯦꯕꯀꯣ ꯑꯩ ꯄꯥꯃꯨꯕꯅ ꯁꯤꯔꯕꯅꯦ ꯍꯧꯖꯤꯛ ꯑꯗꯨꯒꯤ ꯍꯥꯏꯗꯤ ꯁꯤꯒꯤ ꯑꯩꯅ ꯑꯩꯅ ꯂꯩꯔꯤꯕ ꯁꯤ ꯄꯩꯁꯥꯁꯤꯒꯤ ꯃꯃꯜꯁꯤꯗ ꯍꯧꯖꯤꯛ ꯑꯅꯤ ꯑꯣ ꯑꯅꯤꯕꯨ ꯐꯪꯉꯅꯤ ꯍꯥꯏꯕ
ꯀꯥꯏꯗ ꯑꯗꯨ ꯒꯂꯤꯗ
ꯒꯂꯤꯗ ꯑꯍꯣꯏ ꯒꯂꯤꯗꯗꯤ ꯈꯪꯗꯦ ꯑꯩ ꯍꯧꯖꯤꯛ ꯁ꯭ꯇꯣꯔꯗ ꯀꯩꯀꯩ ꯊꯥꯒꯠꯂꯛꯄ ꯃꯌꯥꯝ ꯊꯥꯒꯠꯍꯧꯕꯅꯦ ꯏꯕꯦꯝꯃ ꯍꯣꯡꯍꯧꯔꯕꯅꯤ ꯌꯥꯝꯅ ꯑꯩ ꯂꯩꯕꯤꯔꯛꯀꯦ ꯃꯊꯪꯗ ꯍꯣꯏ ꯏꯁꯇꯣꯔ ꯎꯝ ꯎꯝ ꯑꯗꯨꯝ ꯑꯗꯨꯝ ꯑꯥꯏꯖꯤꯗ ꯏꯁꯇꯣꯔ ꯃꯌꯥꯝ ꯊꯥꯒꯠꯂꯛꯇ꯭ꯔꯣ ꯑꯃ ꯑꯃ ꯑꯃ ꯑꯗꯨꯝ
ꯊꯥꯒꯠꯂꯦ ꯑꯗꯨꯕꯨꯗꯤ ꯑꯩꯁꯨ ꯒꯥꯔꯤ ꯃꯅꯨꯡꯗ ꯑꯁꯪꯕ ꯑꯣꯏ
ꯀꯔꯤꯕ
ꯑꯁꯪꯕ ꯑꯣꯏꯕ ꯒꯥꯔꯤ ꯈꯪꯕ꯭ꯔꯥ
ꯒꯥꯔꯤ
ꯀꯔꯤ ꯘꯔꯤ
ꯈꯨꯗꯥꯡ ꯁꯤꯕꯒꯤ
ꯈꯪꯗꯦ ꯘꯔꯤꯒꯤꯗꯤ ꯑꯩ ꯎꯗꯦ
ꯆꯧꯉꯥ ꯃꯨꯛꯀ ꯊꯥꯏꯌꯦ ꯃꯣꯏꯅ ꯑꯗꯨꯗꯣ ꯑꯩꯅ ꯃꯅꯨꯡꯗ ꯑꯁꯪꯕ ꯌꯥꯎꯕꯗꯨ ꯄꯥꯝꯕ
ꯎꯝ ꯘꯔꯤꯗꯣ ꯌꯦꯡꯉꯣ ꯘꯔꯤꯗꯤ ꯐꯖ ꯐꯖꯕ ꯊꯣꯛꯑꯝꯅꯦ ꯑꯗꯣ ꯑꯩ ꯊꯝꯃꯒꯦ ꯅꯪ ꯊꯝꯃꯣ ꯅꯪ ꯇꯨꯏꯁꯟ ꯊꯦꯛ ꯆꯠꯂꯣ ꯍꯣꯔꯦꯟ ꯍꯜꯂꯥ꯫ꯑ ꯑꯃꯨꯝ ꯍꯥꯏꯔꯛꯑꯣ
ꯎꯝ ꯅꯪ ꯑꯗꯨꯝ ꯊꯝꯃꯣ
ꯍꯣꯏ ꯊꯝꯃꯒꯦ ꯑꯍꯣꯏ ꯑꯩ ꯊꯝꯗꯣꯏꯅꯦ ꯑꯗꯨꯕꯨꯗꯤ ꯊꯝꯃꯦ
ꯎꯝ ꯍꯣ ꯍꯣꯏ